ꯑꯣ ꯍꯣ
ꯇꯥꯕꯤꯗꯦ ꯏꯇꯥꯎꯕꯤ
ꯆꯥꯛ ꯆꯥꯥꯔꯕꯣ
ꯑꯥ ꯆꯥꯛꯄꯨꯗꯤ ꯉꯁꯥꯏꯅ ꯆꯥꯔꯦꯗ ꯅꯪꯗꯤ
ꯑꯩꯁꯨ ꯆꯥꯔꯦ ꯀꯩ ꯃꯊꯦꯜ ꯇꯧꯔꯒꯦ
ꯁꯨꯝ ꯁꯥꯃꯟꯕꯒꯤ ꯍꯤꯄꯝꯕꯅꯦꯗ
ꯑꯣ ꯀꯩ ꯃꯊꯦꯜ ꯇꯧꯔꯒꯦ
ꯎꯝ ꯉꯁꯤꯗꯣ ꯎꯠꯇꯤ ꯊꯣꯡꯉꯦ
ꯎꯠꯇꯤ
ꯍꯣꯏ ꯀꯥꯏꯗꯩꯅꯣꯗ ꯑꯁ ꯆꯥꯛꯀ ꯑꯝꯇ ꯆꯪꯗꯦꯗ ꯑꯗꯨꯒꯨꯝꯕ ꯊꯣꯡꯔꯗꯤ
ꯃꯤ ꯎꯠꯇꯤ ꯆꯥꯅꯤꯡꯉꯁꯨ ꯆꯥ ꯐꯪꯗ꯭ꯔꯤꯀꯥꯟꯁꯤꯗ
ꯏꯁ ꯅꯪ ꯆꯥꯅꯤꯡꯕ꯭ꯔꯣꯅꯦ
ꯆꯥꯅꯤꯡꯉꯦ
ꯑꯗꯨꯑꯣꯏꯔꯗꯤ ꯍꯣꯔꯦꯟ ꯆꯔꯥ ꯋꯥꯜꯂꯀꯥꯟꯗ ꯑꯩꯈꯣꯏꯗ ꯂꯥꯛꯑꯣ
ꯆꯔꯥ ꯋꯥꯟꯀꯥꯟꯗ ꯏꯪꯉꯗꯤ ꯍꯥꯎꯔꯣꯏꯗ
ꯑꯁ ꯎꯠꯇꯤꯗꯤꯀꯣ ꯍꯦꯟ ꯍꯦꯟꯅ ꯏꯪꯛ ꯑꯗꯨꯝ ꯏꯪꯍꯜꯂꯒ ꯑꯗꯨꯝ ꯆꯥꯕꯗꯨꯅ ꯍꯦꯟꯅ ꯍꯥꯎꯋꯦ ꯍꯥꯏ ꯃꯤꯗꯤ
ꯀꯅꯥꯅ ꯍꯥꯏꯕ꯭ꯔꯣꯅꯦ ꯑꯗꯨꯕꯣ
ꯑꯁ ꯑꯩꯈꯣꯏ ꯕꯥꯁꯨ ꯍꯥꯏꯕꯅꯦ ꯏꯪꯍꯜꯂꯗꯤ ꯅꯞ ꯅꯞ ꯂꯥꯎꯋꯦꯕꯀꯣ
ꯎꯝ
ꯅꯣꯏꯗꯤ ꯀꯩ ꯃꯊꯦꯜꯅꯣ
ꯑꯩꯈꯣꯏꯗꯤ ꯍꯋꯥꯏ ꯃꯁꯣꯔꯤ
ꯏꯁ ꯑꯗꯨꯗꯤ ꯑꯗꯨꯅꯕꯨ ꯍꯥꯎꯕ ꯍꯦꯜꯂꯦꯗ ꯑꯩꯗꯤ
ꯍꯥꯎꯇꯦꯗ ꯍꯋꯥꯏꯗꯤ
ꯑꯦ ꯀꯅꯥꯅ ꯊꯣꯡꯉꯤꯕ
ꯅꯊꯟꯗ ꯂꯩꯕ ꯅꯨꯡꯉꯥꯏꯕ꯭ꯔꯣ
ꯅꯨꯡꯉꯥꯏꯇꯦ ꯀꯣꯏꯕ ꯆꯠꯁꯦꯔꯥꯗꯤ ꯈꯜ ꯂꯩꯕꯅꯦ
ꯀꯥꯏꯗ
ꯑꯗꯨ ꯁꯨꯝ ꯎꯔꯨꯝꯒꯨꯝꯗ ꯍꯥꯛ__ ꯐꯝꯃꯒꯀꯣ ꯍꯣꯔꯦꯟ ꯍꯣꯔꯦꯟꯗꯤ ꯂꯧ ꯆꯠꯀꯅꯦꯕ
ꯅꯨꯡꯊꯤꯟꯗ
ꯎꯝ
ꯅꯣꯏ ꯂꯧ ꯂꯣꯏꯗ꯭ꯔꯤꯕꯣꯅꯦ
ꯑꯁ ꯀꯥꯏ ꯂꯣꯏꯒꯦꯔꯣ ꯑꯝꯇ ꯁꯨꯃꯤꯟꯅꯗꯦ ꯏꯌꯥꯝꯕ ꯏꯕꯥꯅꯤꯗꯣ
ꯑꯩꯅ ꯑꯩꯅ ꯁꯨꯔꯗꯤ ꯃꯥ ꯌꯨꯝꯗ ꯂꯩꯍꯧꯕ ꯑꯃꯨꯛ ꯃꯥ ꯁꯪꯉꯗꯤ ꯑꯩꯅ ꯑꯃꯨꯛ ꯀꯥꯕ
ꯀꯩꯒꯤꯔꯣ ꯆꯠꯃꯤꯟꯅꯕ ꯌꯥꯗ꯭ꯔꯣ
ꯑꯁ ꯑꯗꯨ ꯑꯩꯗꯤ ꯑꯌꯨꯛꯇꯁꯨ ꯑꯗꯨꯝ ꯆꯠꯂꯦꯕ ꯃꯥꯗꯤ ꯑꯌꯨꯛꯇ ꯅꯨꯡꯁꯥ ꯁꯥꯔꯗꯤ ꯆꯠꯇꯦꯕꯀꯣ
ꯎꯝ ꯐꯔꯦꯅꯦ ꯅꯣꯏꯗꯤ ꯂꯧ ꯂꯣꯏ ꯂꯣꯏ ꯒꯦ ꯇꯧꯔꯝꯃꯅꯤꯅꯦ
ꯑꯁ ꯂꯧ ꯍꯧꯗ꯭ꯔꯤꯅ ꯑꯗꯣ ꯏꯁꯤꯡ ꯂꯩꯇꯕꯅꯤꯅ ꯈꯣꯏꯗ꯭ꯔꯤꯅ ꯅꯣꯏ ꯅꯣꯏ ꯀꯥꯆꯤꯟ ꯇꯧꯕ ꯍꯧꯔꯕꯣ
ꯈꯔ ꯈ꯭ꯔꯛꯇꯤ ꯍꯧꯔꯦ ꯑꯗꯨ ꯗꯃꯥ ꯋꯥꯠꯂꯤꯗ
ꯀꯅꯥ ꯀꯅꯥ ꯆꯠꯂꯤꯕ ꯅꯌꯥꯝꯕ
ꯑꯩ ꯅꯨꯄꯤꯅꯦ ꯏꯃꯥ ꯏꯄꯥ ꯃꯣꯏ ꯆꯠꯂꯦ ꯏꯌꯥꯝꯕ ꯆꯠꯇꯦꯗ ꯑꯝꯐꯥꯎ
ꯑꯦ ꯁꯨꯒꯗꯕꯗꯤ ꯃꯥꯅꯤꯅꯦ
ꯁꯨꯗꯦꯅꯦ ꯃꯥꯗꯤ ꯐꯣꯟꯗ ꯑꯗꯨꯝ ꯁꯨ ꯂꯩꯔꯦ
ꯗꯤꯗꯤ ꯄꯩꯁꯥ ꯊꯥꯂꯣ ꯈꯣ
ꯎ
ꯎꯝ ꯑꯩꯈꯣꯏꯒꯤ ꯇꯧꯕꯅꯤꯗ ꯑꯩꯣꯏ ꯅꯣꯏꯗꯤ ꯄꯩꯁꯥ ꯄꯥꯏꯕꯅ ꯑꯗꯨꯝ ꯀꯣꯛ ꯄꯤꯊꯣꯛꯄ ꯌꯥꯕꯅꯦ ꯊꯤꯀꯥ ꯑꯣꯏꯅ
ꯎꯝ ꯆꯦ ꯅ ꯇꯩꯥꯏ ꯏꯃꯥꯈꯣꯏ ꯑꯉꯥꯡꯈꯣꯏꯗꯤ ꯀꯣꯝꯗ꯭ꯔꯣ ꯃꯈꯥꯗ
ꯑꯣ ꯆꯠꯂꯝꯕꯣꯏꯗ
ꯍꯣꯏꯗꯤ ꯂꯣꯏꯃꯛ ꯀꯨꯝꯈ꯭ꯔꯦ
ꯃꯁꯤꯅ
ꯑꯥ
ꯎꯝ
ꯑꯩ ꯅꯨꯄꯤꯒ ꯑꯩ ꯅꯨꯄꯤꯒ ꯑꯩꯗꯪ ꯉꯥꯏꯔꯦ ꯏꯆꯥ ꯅꯨꯄꯥꯒ
ꯑꯦ ꯅꯨꯆꯥ ꯅꯨꯄꯥꯗꯨꯁꯨ ꯆꯥꯍꯟꯕ ꯌꯥꯗ꯭ꯔꯣ
ꯑꯁ ꯏꯆꯥ ꯅꯨꯄꯥꯗꯪꯗꯤ ꯆꯥꯍꯜꯂꯔꯣꯏꯒꯤꯅ
ꯀꯩꯒꯤꯅꯣꯕ ꯌꯥꯝ ꯁꯥꯊꯤꯔꯕ ꯃꯥꯗꯣ
ꯍꯣꯏ
ꯃꯄꯥ ꯃꯥꯟꯕꯒꯤ ꯍꯦꯔꯣ ꯇꯧꯔꯤꯕ ꯑꯣꯏꯔꯝꯅꯦ
ꯃꯥꯅꯦ ꯃꯄꯥ ꯂꯧꯕꯒꯤ
ꯎꯝ
ꯎꯝ
ꯎ ꯑꯁ ꯌꯥꯝ ꯌꯥꯝ ꯇꯥꯟꯒ ꯆꯞ ꯃꯥꯟꯅꯩꯒ ꯏꯕꯥꯅꯤ ꯇꯧꯕꯁꯦ
ꯎꯝ ꯄꯥꯟꯖꯥꯏ ꯍꯥꯏꯌꯣ
ꯍꯣꯏ ꯀꯥꯏ ꯀ ꯆꯠꯂꯤꯅꯣ ꯅꯪ ꯂꯝꯕꯤ ꯑꯃꯗꯤ ꯆꯠꯄ ꯃꯥꯜꯂꯤꯦꯗ
ꯑꯩ ꯍꯣꯏ ꯆꯠꯊꯣꯛ ꯆꯠꯁꯤꯟ ꯂꯩꯕꯁꯤꯗ ꯀꯩꯅꯣꯈꯣꯏꯗ ꯂꯩ
ꯁꯨꯝ ꯅꯣꯏꯅ ꯌꯥꯝꯕ ꯑꯩꯈꯣꯏꯗ
ꯆꯨꯆꯨ ꯈꯣꯏꯗ
ꯑꯗꯨ ꯀꯩꯗꯧꯔꯤꯕꯗꯨꯗ
ꯁꯨꯝ ꯑꯩꯈꯣꯏ ꯁꯅ ꯆꯠꯂꯨꯁꯤ ꯍꯥꯏꯕꯒꯤ ꯆꯠꯂꯨꯕꯅꯤꯗ
ꯎꯝ ꯍꯣꯏ ꯑꯗꯨ ꯃꯥꯏꯅ ꯆꯠꯄꯁꯨ ꯐꯕꯅꯤꯗ
ꯑꯣ ꯅꯪꯁꯨ ꯇꯣꯝꯕ ꯁꯔꯨꯛꯄꯨꯗꯤ ꯀꯣꯏꯊꯣꯔꯛꯑꯣꯗꯅ
ꯑ ꯀꯣꯏꯊꯣꯛꯑꯒ ꯅꯣꯏ ꯅꯣꯏ ꯅꯠꯇꯨꯒ ꯆꯠꯃꯤꯟꯅꯔꯒ ꯂꯩꯕꯗꯣ ꯑꯩ ꯇꯜꯂꯦꯗ
ꯀꯩꯇꯧꯕ꯭ꯔꯣ ꯀꯩꯁꯨ ꯀꯥꯏꯗꯅ
ꯑꯦꯁ ꯀꯗꯤ ꯅꯣꯣꯏ ꯅꯣꯏ ꯏꯃꯨꯡ ꯃꯔꯛꯇꯨ ꯑꯩ ꯀꯣꯏꯔꯒ ꯆꯠꯂꯗꯨ ꯆꯠꯂꯤꯗꯨ ꯐꯖꯗꯅ ꯃꯤ ꯌꯦꯡꯕꯗ
ꯏꯕꯥꯅꯤ ꯆꯠꯂ ꯂꯣꯏꯔꯦ ꯀꯩꯅꯣ ꯃꯥꯗꯤ ꯁꯤꯗ ꯑꯗꯨꯝ ꯐꯝꯗꯣꯏꯅꯤ
ꯗꯤ ꯄꯅꯤ ꯈꯥꯏꯁꯁꯦ ꯍꯥꯏꯦꯕ
ꯑꯩꯗꯤ ꯃꯊꯛꯇ ꯀꯥꯅꯤꯡꯕꯅꯤꯅꯦ ꯏꯐꯥꯎ ꯀꯥꯕ ꯐꯪꯗꯣꯏꯅꯦ ꯑꯊ ꯑ ꯁ꯭ꯀꯨꯜꯗ
ꯀꯥꯏꯒꯤꯅꯣ
ꯌꯦꯡꯅꯤꯡꯉꯦ ꯀꯃꯥꯏ ꯀꯃꯥꯏ ꯃꯣꯏꯗ ꯀꯃꯥꯏꯅ ꯂꯩꯕ꯭ꯔꯥ ꯍꯥꯏꯕꯗꯣ ꯑꯝꯐꯥꯎ ꯀꯥꯗ꯭ꯔꯤ
ꯀꯥꯔꯨ ꯎꯆ ꯍꯥꯏꯕꯗꯗꯤ
ꯀꯥꯔꯨꯁꯦ
ꯌꯥꯝꯗꯤ ꯌꯥꯝꯗꯤ ꯁꯥꯏꯀꯣ
ꯑꯦꯁ ꯍꯧꯖꯤꯛ ꯅꯨꯡꯁꯥꯁꯨ ꯊꯣꯛꯇꯅ ꯀꯔꯤ ꯁꯥꯏ ꯍꯥꯏꯅꯣ
ꯑꯦ ꯁꯨꯝ ꯁꯥꯠꯇꯣꯛꯇꯦ
ꯊꯣꯛꯄꯦ
ꯑꯦ ꯀꯩꯒꯤꯅꯣ ꯑꯩ ꯍꯧꯖꯤꯛ ꯀꯥꯗ ꯂꯩꯕꯕꯁꯤꯦ ꯌꯥꯝ ꯆꯥꯛꯅꯑꯦ ꯎꯝ
ꯑꯣꯀꯥꯗ ꯂꯩꯕꯒꯤꯅꯦ ꯃꯄꯥꯟꯗ ꯊꯣꯛꯑꯗꯤ ꯁꯥꯗꯦ
ꯍꯅꯦ ꯑꯗꯨꯗꯤ
ꯄ ꯊꯊ꯭ꯔꯣ ꯑꯩ ꯆꯁꯨ ꯑꯩꯈꯣꯏꯗ ꯂꯩ
ꯎꯝ
ꯑꯣꯔ ꯑꯣꯔ ꯑꯥ ꯍꯥꯏꯔꯣ ꯇꯥꯏ
ꯑꯁ ꯑꯩꯗꯣ ꯂꯣꯛ ꯈꯨꯕꯒꯤ ꯍꯟꯗꯛꯁꯦ ꯑꯁ ꯌꯥꯗ꯭ꯔꯦꯅꯦ
ꯎ ꯍꯤꯗꯥꯛ ꯆꯥꯎꯗꯅ ꯑꯗꯨꯗꯤꯦ
ꯍꯤꯗꯥꯛ ꯍꯤꯗꯥꯛꯇꯤ ꯆꯥꯕ ꯇꯜꯂꯤꯅꯦ
ꯀꯩꯒꯤꯦ ꯆꯥꯕ ꯇꯜꯂꯗꯤ ꯑꯗꯨꯝ ꯅꯥꯔꯒ ꯂꯩꯌꯣ
ꯍꯥꯥ
ꯆꯥꯕ ꯇꯜꯂꯗꯤ ꯑꯗꯨꯝ ꯅꯥꯔꯒ ꯂꯩꯌꯣ
ꯅꯪ ꯋꯥꯆꯦꯞꯇ ꯑꯝꯇ ꯌꯦꯡꯉꯅꯦ
ꯍꯥꯥ
ꯋꯥꯆꯦꯞꯇꯨꯗ ꯑꯝꯇ ꯌꯦꯡꯉꯣꯕ
ꯇꯥꯄꯣ
ꯇꯥꯏ ꯇꯥꯏ
ꯍꯤꯗꯥꯛ ꯆꯥꯕ ꯇꯜꯂꯗꯤ ꯑꯗꯨꯝ ꯅꯥꯔꯒ ꯂꯩꯌꯣ
ꯀꯩꯒꯤꯅꯣ ꯑꯩ ꯏꯁꯁ ꯑꯩꯕꯨ ꯅꯥꯍꯟꯅꯤꯡꯕ꯭ꯔꯣ
ꯅꯪ ꯍꯤꯗꯥꯛ ꯆꯥꯕ ꯇꯜꯂꯦ ꯍꯥꯏꯗꯨꯗꯤ
ꯎꯝ ꯑꯗꯨꯅꯦ ꯅꯪꯒꯤ ꯋꯥꯆꯦꯞꯇ ꯌꯦꯡꯉꯣꯕ ꯍꯥꯟꯅ
ꯌꯦꯡꯈ꯭ꯔꯦ
ꯑꯗꯨ ꯅꯪ ꯅꯪ ꯍꯤꯗꯥꯛ ꯂꯩꯔꯛꯑꯣꯗꯅ ꯅꯥꯏꯊꯠꯕ ꯆꯠꯄꯁꯦ
ꯑꯩꯈꯣꯏ ꯊꯕꯛ ꯆꯠꯄꯁꯤꯡꯕ
ꯍꯣꯏ ꯍꯝ
ꯄꯩꯁꯥ ꯂꯩꯇꯦꯅꯦ ꯍꯤꯗꯥꯛ ꯂꯩꯕꯤꯅꯤꯉꯥꯏ
ꯑꯦꯁ ꯑꯗꯨ ꯌꯥꯡꯈꯩ ꯆꯥꯝꯃ ꯁꯤꯒꯤ ꯃꯔꯛꯇꯕꯨ
ꯑꯗꯨ ꯄꯩꯁꯥ ꯂꯩꯇꯦ
ꯇꯥꯗꯦ
ꯍꯥꯏꯈꯣꯏꯗꯤ ꯄꯩꯁꯥ ꯄꯥꯏꯗꯦ ꯅꯣꯏꯗꯧꯅ ꯄꯩꯁꯥ ꯄꯥꯏꯗꯦ
ꯑ ꯄꯩꯁꯥꯕꯨꯗꯤ ꯄꯥꯏ ꯌꯥꯝ ꯄꯥꯏꯗꯕ ꯑꯩꯈꯣꯏꯗꯤ
ꯍꯥ
ꯑꯩꯈꯣꯏ ꯄꯩꯁꯥꯕꯨꯗꯤ ꯄꯥꯏꯌꯦꯕꯀꯣ
ꯑꯥ ꯌꯥꯝ ꯄꯥꯏꯗꯕ ꯑꯩꯗꯤ ꯌꯥꯝꯁꯨ ꯄꯥꯏꯗꯦ ꯄꯩꯁꯥꯁꯨ ꯄꯥꯏꯗꯦ
ꯇꯣ ꯖꯤꯄꯦꯗ ꯂꯣꯏ ꯊꯝꯃꯦ ꯍꯥꯏꯣ
ꯖꯤ ꯄꯦꯗ ꯆꯨꯂ ꯑꯥꯏꯇꯗ
ꯍꯁ ꯅꯪꯕꯨ ꯍꯧꯖꯤꯛ ꯅꯨꯡꯁꯥꯗ ꯆꯦꯛ ꯇꯧꯔꯀꯥꯟꯗꯤ ꯆꯥꯃꯉꯥ ꯆꯠꯄꯤꯗꯤ ꯑꯗꯨꯝ ꯂꯩꯔꯅꯤꯗ
ꯑꯣ ꯂꯩꯥꯏꯅꯦ ꯂꯩꯥꯏꯅꯦ
ꯀꯩ ꯀꯅꯥ ꯀꯅꯥ ꯂꯩꯔꯤꯕ ꯥꯠꯂꯣ ꯅꯪ ꯃꯈꯣꯟ ꯌꯥꯝ ꯇꯥꯕ ꯇꯧꯕ ꯌꯥ
ꯂꯩꯇꯗ ꯃꯄꯥꯟꯗ ꯂꯦꯞ ꯂꯩꯕꯅꯦꯍꯦ
ꯃꯣꯏ ꯂꯤꯇ꯭ꯔꯤꯗꯨ ꯄꯥꯟꯕ꯭ꯔꯥ
ꯗꯕ ꯑ
ꯀꯩꯅꯣ ꯅꯪ ꯇꯜꯂꯦ ꯍꯥꯏꯗꯨ
ꯑ ꯀꯩꯁꯨ ꯅꯠꯇꯦꯗ
ꯃꯣꯏ ꯂꯤꯆꯤꯗꯣ ꯄꯥꯟꯕ꯭ꯔꯕ ꯌꯦꯡꯉꯣꯕ ꯃꯨꯜꯂꯕ
ꯑꯩ ꯍꯧꯖꯤꯛ ꯑꯃ ꯆꯥꯢ ꯑꯗꯨꯝ ꯊꯨꯝꯃꯦ
ꯀꯩ ꯀꯃꯥꯏꯅ ꯇꯧꯒꯦ ꯃꯔꯨꯗꯣ ꯌꯥꯝ ꯆꯥꯎꯕ꯭ꯔꯥ ꯅꯠꯇ꯭ꯔꯒ
ꯆꯥꯎꯌꯦ ꯑꯗꯨꯝ ꯅꯣꯏꯒꯤꯗꯤ ꯀꯃꯥꯏꯅ ꯇꯧꯒꯦ ꯂꯩꯔꯤꯕ꯭ꯔꯣ
ꯑꯩ ꯄꯥꯎ ꯆꯥ ꯐꯪꯗꯦꯗ ꯅꯍꯥꯟ ꯏꯄꯨ ꯂꯩꯈꯤꯗꯕ ꯅꯨꯃꯤꯠꯇꯣ
ꯑꯥ
ꯑꯗꯨꯗꯒꯤ ꯂꯣꯢ ꯂꯣꯏꯁꯤꯟ꯭ꯈꯔ ꯃꯥꯜꯂꯤꯗ
ꯑꯣ ꯁꯤ ꯀꯩꯅꯣ ꯑꯃꯗꯣ ꯍꯌꯦꯡ ꯆꯠꯃꯤꯟꯅꯁꯦ ꯍꯥꯏꯔꯒ ꯆꯠꯈ꯭ꯔꯦꯅꯦ ꯃꯊꯟꯗ
ꯁꯤ ꯍꯥꯏꯕꯅꯦꯕ ꯆꯠꯇ꯭ꯔꯁꯨ ꯌꯥꯏ ꯍꯥꯏꯔꯒꯦ
ꯃꯥ ꯀꯤꯔ ꯃꯥꯜꯂꯦ ꯂꯩꯕ ꯀꯨꯏꯅ ꯂꯩꯕ ꯀꯤꯔ ꯃꯥꯜꯂꯦ
ꯒꯤꯕ ꯒꯤꯕꯗꯤ ꯅꯠꯇꯕ ꯁꯤꯗ ꯀꯩꯅꯣ ꯇꯧꯋꯤꯗ ꯃꯆꯦ ꯀꯩꯅꯣꯁꯨ ꯀꯥꯟꯅꯕꯗ ꯑꯗꯨꯝ ꯁꯤꯗ ꯂꯥꯛꯑꯒ ꯏꯔꯥꯡ ꯐꯠꯇꯕꯗꯨ ꯁꯨꯃꯥꯏꯅ ꯍꯥꯏ ꯃꯥꯜꯂꯤꯗ
ꯑꯣ ꯀꯩꯗꯧ ꯑ ꯃꯥ ꯂꯥꯛꯄꯗꯣ ꯍꯦꯟꯅ ꯐꯠꯇ꯭ꯔꯣꯅꯦ ꯃꯆꯦ ꯑꯩꯈꯣꯏꯒꯤꯁꯨ ꯅꯠꯇ꯭ꯔꯥ
ꯃꯗꯤ ꯊꯕꯛꯁꯨ ꯁꯨꯗꯦꯅꯦ
ꯍꯥꯥ
ꯃꯥ ꯃꯥ ꯂꯥꯛꯑꯦ ꯍꯥꯏꯁꯨ ꯀꯌꯥ ꯀꯥꯟꯅꯕ ꯂꯩꯇꯦꯗ
ꯅꯠꯇꯦ ꯑꯩ ꯍꯥꯏꯕꯗꯤ ꯏꯔꯥꯡꯕꯨ ꯇꯧꯁꯤꯜꯂꯛꯑꯗꯤ ꯃꯥ ꯂꯩꯕꯗꯣ ꯐꯩꯗꯅ
ꯍꯣꯏ ꯒꯥꯔꯤ ꯊꯧꯊꯣꯛ ꯆꯠꯁꯤꯟ ꯇꯧꯅꯕꯁꯨ ꯀꯣ
ꯎꯝ
ꯑꯗꯨ ꯃꯆꯦ ꯑꯩꯈꯣꯏꯅ ꯍꯥꯏꯕꯗꯤ ꯑꯗꯨꯗ ꯑꯗꯨꯝ ꯇꯨꯃꯤꯟ ꯇꯧꯔ ꯂꯩꯔꯒ ꯊꯕꯛꯇꯣ ꯑꯗꯨꯝ ꯆꯠꯂꯣ ꯁꯤꯅꯦꯕ
ꯎꯝ
ꯑꯗꯨꯗꯤ ꯆꯠꯊꯣꯛ ꯆꯠꯁꯤꯟ ꯅꯨꯡꯉꯥꯏꯇꯦꯅ
ꯎꯝ
ꯑꯁ ꯕꯣꯔꯥ ꯆꯥꯅꯕ ꯍꯥꯏꯅ ꯀꯩ ꯀꯩꯅꯣ ꯂꯩꯔꯨꯔꯒ
ꯅꯪꯔꯣ
ꯑꯩꯈꯣꯏꯅꯤꯅꯦ ꯉꯔꯥꯡꯗꯣ ꯃꯣꯏ ꯃꯥ ꯂꯩꯔꯛꯀꯦ ꯑꯩꯉꯣꯟꯗ ꯄꯩꯁꯥ ꯂꯨꯄꯥ ꯆꯥꯝꯃ ꯊꯥꯔꯛꯑꯣ ꯍꯥꯏꯅ ꯊꯥꯕꯤꯕꯅꯦꯕ ꯑꯗꯨꯒꯤ ꯊꯥꯎꯅꯦ ꯀꯩꯀꯩꯅꯦ ꯂꯩꯔꯛꯄꯅꯦꯕ
ꯑꯗꯨ ꯆꯥꯗ꯭ꯔꯦ
ꯆꯥꯗ꯭ꯔꯦ
ꯀꯩꯒꯤ
ꯑꯦ ꯃꯇꯝ ꯂꯩꯇꯕꯒꯤ ꯉꯔꯥꯡꯁꯨ ꯑꯗꯨꯝ ꯂꯣꯏ ꯃꯁꯥ ꯃꯁꯥ ꯂꯣꯏ ꯀꯩꯅꯣ ꯇꯧꯔꯦ ꯉꯁꯤꯁꯨ ꯑꯃꯨꯛ ꯆꯠꯈꯔꯦ
ꯎꯝ ꯑꯗꯣ ꯄꯩꯁꯥꯗꯤ ꯅꯉꯣꯟꯗ ꯑꯃꯨꯛꯀ ꯍꯜꯂꯛꯕꯣ
ꯀꯥꯢꯗꯩꯅꯣꯗ ꯁꯤ ꯄꯣꯠꯇꯣ ꯁꯤ ꯃꯌꯥꯝ ꯑꯃ ꯅ ꯇꯨꯡ ꯈꯣꯗ ꯊꯝꯃꯦꯗ
ꯍꯥꯥ
ꯄꯣꯠꯇꯨ ꯂꯩꯕ ꯂꯣꯏꯔ ꯀꯃꯥꯢꯅ ꯄꯩꯁꯥ ꯍꯟꯗꯣꯏꯅꯣ
ꯄꯣꯠꯇꯨꯗꯤ
ꯂꯩꯏꯌꯦ
ꯎꯝ
ꯍꯣꯔꯦꯟ ꯍꯣꯔꯦꯟ ꯆꯥꯔꯁꯤꯔꯣ ꯍꯅ ꯑ
ꯍꯣꯔꯦꯟꯁꯨ ꯑꯃꯨꯛꯀ ꯀꯩꯅꯣ ꯗ꯭ꯌꯨꯇꯤ ꯆꯠꯂꯣꯏꯗ꯭ꯔꯣ
ꯆꯠ ꯚ ꯍꯦ
ꯉꯔꯥꯡ ꯃꯤ ꯈꯔꯛꯇꯤ ꯊꯦꯡꯅ ꯀꯩꯅꯣ ꯊꯦꯡ ꯐꯥꯎ ꯂꯩꯕ ꯃꯥꯜꯂꯦꯗ
ꯅꯣꯏꯗꯤ ꯅꯣꯏꯗꯤ ꯆꯠꯂꯝꯕꯅꯤꯅꯪ ꯉꯟꯇ
ꯑꯩ ꯅꯕꯥꯅꯤ ꯍꯦꯛ ꯆꯠꯄꯒ ꯑꯩꯁꯨ ꯉꯥꯛꯇꯪ ꯄꯨꯡꯈꯥꯏꯃꯨꯛ ꯂꯩꯔꯒ ꯆꯠꯈ꯭ꯔꯦ
ꯊꯟꯇ
ꯊꯥꯗꯥ ꯍ
ꯑꯗꯨ ꯊꯣꯛꯄꯗꯤ
ꯑꯇꯣꯞꯄ ꯃꯣꯏꯁꯨ ꯉꯥꯛꯇꯪ ꯉꯥꯏꯈꯤꯒꯦ ꯑꯗꯨꯒ ꯆꯠꯀꯦꯗꯤ ꯍꯥꯏꯍꯧ ꯂꯩꯕꯅꯦ꯫
ꯎꯝ꯫ ꯑꯁ ꯃꯤꯠꯇꯣ ꯑꯩꯒꯤ ꯃꯤꯠꯇꯣ ꯍꯟꯗꯛꯁꯦ ꯃꯤꯠ ꯌꯥꯝ ꯉꯥꯡꯉꯕꯀꯣ
ꯎꯝꯪ
ꯉꯥꯁꯡ ꯉꯥꯡꯒ ꯃꯅꯨꯡꯗ ꯀꯩꯅꯣ ꯄꯟꯕꯒꯨꯝꯅ ꯈꯕ ꯈꯕ ꯂꯥꯎꯋꯦꯕ꯫
ꯎꯝ
ꯑꯗꯨꯒ ꯂꯣꯛ ꯑꯩꯒꯤ ꯇꯤꯟ ꯐꯥꯎ ꯌꯣꯠꯄ ꯌꯥꯗꯦꯕ ꯉꯁꯤꯐꯥꯎ ꯆꯥꯛ ꯆꯥꯕꯗꯣ ꯌꯥꯅꯤ
ꯑꯣ
ꯁꯨꯝ ꯋꯥ ꯉꯥꯡꯕꯗ ꯀꯩꯁꯨ ꯀꯥꯏꯗꯕ ꯇꯤꯟ ꯌꯧꯁꯤꯟꯕꯗ ꯍꯦꯛꯇ ꯅꯥꯕ꯫
ꯎꯝ
ꯑꯗꯨꯒꯤ ꯂꯩꯕ ꯅꯨꯡꯉꯥꯏꯇꯦꯕ
ꯎꯝ ꯅꯪ ꯅꯪ ꯂꯩꯔꯤꯗꯨ ꯅꯌꯥꯝꯕ ꯈꯣꯏꯗꯔꯣ ꯅꯣꯏ ꯌꯨꯝꯗꯔꯣ
ꯍꯧꯖꯤꯛꯂꯣ
ꯎꯝ
ꯏꯨ ꯈꯣꯏꯗꯅꯦ
ꯝꯐꯨ ꯈꯣꯏꯗ ꯀꯅꯥ ꯀꯅꯥ ꯂꯩꯕ꯭ꯔꯣ ꯎꯝ